ꯍꯂꯣ
ꯑ
ꯍꯜꯂꯣ ꯍꯜꯂꯣ ꯍꯜꯂꯣ
ꯍꯜꯂꯣ
ꯇꯥꯕ꯭ꯔꯣ
ꯎꯝ
ꯁꯠ ꯁꯠ ꯉꯥꯡꯗꯦꯍꯦ
ꯑꯩ ꯅꯦꯠ ꯈꯔꯥ ꯅꯨꯡꯉꯥꯏꯇꯕꯒꯤ
ꯎꯝ ꯀꯩ ꯏꯟꯖꯥꯡ ꯊꯣꯡꯅꯒꯦ ꯅꯣꯏꯕꯣ
ꯁꯣꯏꯕꯨꯝꯒ ꯎꯝ ꯁꯟꯁꯥ
ꯁꯣꯏꯕꯨꯝꯒ ꯁꯟꯁꯒꯥꯁꯨ ꯊꯣꯡꯕ꯭ꯔꯣ
ꯎꯝ ꯎꯝ
ꯀꯔꯤ ꯏꯟꯖꯥꯡ ꯆꯥꯈꯔꯣ ꯄꯨꯡ ꯀꯌꯥꯗ
ꯄꯨꯡ ꯇꯥꯔꯦꯠ
ꯎꯝ
ꯎꯝ ꯇꯣꯏꯗ ꯆꯥꯗꯣꯏ꯭ꯔꯔꯕꯕ
ꯑꯣꯝ
ꯉꯟꯅꯥ ꯂꯣꯏꯁꯜꯂꯨꯀꯣ
ꯍꯥ
ꯂꯣꯏꯁꯤꯟꯂꯒꯥ ꯀꯔꯤ ꯇꯧꯒꯦꯔꯣ
ꯊꯕꯛ ꯌꯥꯝ ꯂꯩ ꯀꯩꯅꯣ ꯑꯩꯍꯥ ꯈ꯭ꯋꯥꯡ ꯅꯥꯏꯍꯦ ꯇꯧꯔꯔꯤꯁꯦ ꯁꯥꯕꯅ ꯏꯔꯣꯏꯖꯒꯦ ꯇꯧꯔ ꯂꯩꯔꯨꯏ
ꯌꯥꯝ ꯌꯥꯝ ꯕꯤꯖꯤ ꯑꯣꯏꯕ꯭ꯔꯣ
ꯑꯣꯏꯗꯦꯗꯥ ꯍꯟꯇꯛꯇꯤ ꯕꯤꯖꯤ ꯑꯣꯏꯗ꯭ꯔꯦ ꯂꯥꯏ ꯂꯥꯛꯇꯔꯤꯕꯣ
ꯂꯥꯏ ꯂꯥꯛꯇꯦꯅꯦ ꯇꯧꯔꯤꯁꯦ
ꯅꯣꯡꯆꯨꯔꯤꯕꯥꯔꯥ
ꯅꯣꯡ ꯆꯨꯗꯦ
ꯍꯨꯝ
ꯎꯝ ꯎꯝ
ꯀꯩꯅꯣ ꯇꯨꯃꯤꯟ ꯂꯩꯔꯤꯁꯤꯅ
ꯅꯦꯋꯥꯛꯁꯦ ꯈꯔꯥ ꯅꯨꯉꯥꯏꯇꯥꯕꯀꯣ
ꯀꯩꯅꯣ ꯅꯦꯋꯥꯛ ꯌꯥꯝ ꯊꯤ ꯃꯥꯟꯅꯦ
ꯌꯦ
ꯎꯝ ꯑꯥ
ꯂꯥꯏꯕ꯭ꯔꯥꯔꯤꯗꯗꯤ ꯀꯩꯅꯣ ꯇꯧꯕꯔꯣ ꯖꯦꯅꯦꯔꯦꯇꯥꯔ ꯅꯣꯏ ꯆꯥꯔꯁ ꯇꯧꯔꯤꯁꯦ
ꯍꯣꯏ ꯃꯥꯅꯦ
ꯃꯤ ꯌꯥꯝ ꯂꯥꯛꯄꯔꯥꯅꯦ
ꯃꯤꯌꯥꯝꯃꯦ ꯑꯗꯨꯝ ꯍꯥꯏꯗꯔꯤ
ꯀꯥꯏꯗꯅꯣ ꯅꯣꯏ ꯂꯩꯕꯥꯗꯨꯗꯤ
ꯎꯝ
ꯖꯦꯅꯦꯇꯥꯔ
ꯅꯪꯁꯨ ꯄꯥꯕ꯭ꯔꯥ
ꯄꯥꯏꯌꯦ
ꯀꯩ ꯄꯥꯔꯤꯕꯥ ꯅꯪꯗꯤ ꯀꯥꯔꯤ ꯄꯥꯔꯤꯕꯔꯥ ꯅꯪꯗꯤ
ꯄꯥꯗꯤꯌꯦ
ꯁꯥꯕꯅ ꯂꯣꯏꯔꯦ ꯏꯁꯥꯁꯦ ꯍꯟꯗꯛꯇꯤ ꯅꯪꯒꯤꯗꯣ ꯂꯣꯏꯔꯕꯅꯤꯅꯦ ꯍꯥ ꯇꯥꯕꯥꯔꯣ
ꯇꯥꯕ꯭ꯥꯔꯣ ꯇꯥꯕ꯭ꯔꯣ ꯇꯥꯕ꯭ꯔꯣ